ꯍꯂꯣꯆꯠ ꯇꯥꯔ ꯇꯥꯔ
ꯃꯥ ꯀꯩꯅꯣ ꯉꯁꯤ ꯅꯨꯃꯤꯠꯁꯦ ꯑꯩꯁꯦ ꯊꯕꯛꯁꯦ ꯆꯤꯠꯃꯟꯗꯅꯅꯦ ꯊꯕꯛ ꯃꯈꯩꯁꯦ ꯂꯣꯏꯅ ꯐꯦꯜ ꯑꯣꯏꯔꯦ ꯍꯥꯏꯕ
ꯑꯗ ꯅ ꯇ ꯍꯧꯔꯦ
ꯑꯗꯨꯅꯦ ꯊꯕꯛ ꯁꯣꯛ ꯊꯤꯜꯂꯀꯥꯟꯗꯅꯦ ꯑꯩꯁꯦ ꯐꯣꯟꯒꯤ ꯆꯥꯔꯖꯁꯦ ꯂꯣꯏꯊꯣꯛ ꯊꯣꯛꯈꯤꯗꯅꯅꯦ ꯊꯕꯛꯁꯦ ꯂꯣꯏ ꯐꯦꯜ ꯑꯣꯏ ꯑꯗꯨꯅꯦ ꯑꯩꯁꯦ ꯅꯪꯉꯣꯟꯗ ꯐꯣꯟ ꯑꯝꯇ ꯇꯧꯒꯦ ꯇꯧꯕ ꯐꯥꯎꯕꯅꯦ ꯇꯧꯕ ꯁꯪꯗꯗꯅ ꯍꯧꯖꯤꯛ ꯈꯛꯇ ꯇꯧꯔꯛꯏꯁꯤꯅꯦ
ꯍꯣꯏ ꯆꯥꯛ ꯏꯁꯤꯡꯗꯤ ꯆꯥꯔꯕꯣ
ꯆꯥꯔꯦ ꯅꯪꯒꯤ ꯆꯥꯔꯕ
ꯆꯥꯊꯦ
ꯀꯩ ꯃꯩꯊꯦꯜ ꯆꯥꯔꯕ
ꯑꯩꯈꯣꯏ ꯍꯋꯥꯏ ꯊꯣꯡ ꯂꯩꯔꯝꯃꯦ ꯍꯋꯥꯏ ꯆꯥꯔꯦ
ꯑꯣ ꯑꯗꯨꯗꯤ ꯃꯥꯟꯅꯔꯦ ꯑꯩꯈꯣꯏꯒ
ꯑ ꯉꯁꯤ ꯌꯥꯝ ꯃꯥꯟꯅꯔꯦ ꯇꯟꯗꯨꯨꯖꯥ
ꯍꯣꯏ ꯌꯥꯝ ꯃꯥꯟꯅꯔꯦ
ꯑꯗꯨ ꯍꯣꯔꯦꯟ ꯊꯔꯣꯏ ꯊꯣꯡꯗꯔꯅꯤ
ꯑꯥꯎ ꯊꯔꯣꯏ ꯊꯣꯡꯗꯣꯏꯅꯦ ꯑꯁ ꯑꯗꯨꯒꯤꯁꯨꯅꯦ ꯑꯃꯨꯛ ꯊꯔꯣꯏꯁꯦ ꯕꯖꯥꯔꯗꯒꯤ ꯂꯩꯕ ꯆꯠꯂꯨꯕꯅꯦꯕ
ꯑꯥ
ꯊꯔꯣꯏꯗ ꯑꯦ ꯑꯍꯥꯟꯕꯗꯅꯦ ꯊꯔꯣꯏꯁꯦ ꯄꯤꯛꯑꯒ ꯂꯩꯔꯝꯃꯕ ꯑꯩꯅ ꯉꯁꯥꯏ ꯑꯌꯨꯛꯅꯦ ꯑꯩ ꯏꯅꯥꯎꯄꯥꯒꯤ ꯏꯁꯀꯤꯟ ꯗꯣꯛꯇꯔꯗ ꯆꯠꯂꯨꯕ ꯑꯗꯨꯀꯥꯟꯗ ꯊꯔꯣꯏꯁꯦ ꯃꯌꯥꯝ ꯂꯩꯍꯧꯕꯅꯦꯕ ꯕꯖꯥꯔꯗ ꯑꯗ ꯃꯥꯁꯦ ꯑꯃꯨꯛ ꯊꯕꯛ ꯆꯠꯀꯗꯕ ꯑꯖꯤꯁꯨꯨꯒꯤ ꯇꯧꯕ ꯀꯥꯟꯁꯤꯗ ꯍꯥꯏꯗꯤ ꯂꯩꯕꯁꯦ ꯐꯔꯛ ꯇꯥꯕꯩ ꯂꯩꯔꯛꯇ꯭ꯔꯕ ꯑꯗꯨꯒ ꯍꯧꯖꯤꯛ ꯑꯃꯨꯛ ꯑꯩ ꯏꯅꯥꯎꯄꯤ ꯈꯣꯏꯕꯥꯏꯅꯤ ꯆꯠꯄ ꯀꯥꯟꯗꯅ ꯊꯔ‌ꯣꯏꯁꯤ ꯑꯍꯥꯟꯕꯗ ꯄꯤꯛ ꯂꯩꯔꯝꯃꯦꯕ
ꯑꯣ
ꯑꯗꯨꯏꯗꯨꯒ ꯑꯃꯨꯛ ꯀꯣꯟꯅ ꯑꯃꯃꯨꯛ ꯌꯦꯡꯉꯥꯛ ꯈꯤꯇꯪ ꯆꯥꯎꯕ ꯑꯃꯃꯨꯛ ꯌꯥꯎ ꯂꯩꯔꯝꯃꯦ ꯑꯗꯨ ꯂꯩꯔꯛꯑꯦ ꯇꯤꯡꯉ ꯊꯝꯈ꯭ꯔꯦ ꯍꯣꯔꯦꯟ ꯆꯨꯞꯊꯔꯅꯤ
ꯍꯣꯔꯦꯟ ꯍꯥꯎꯊꯔꯅꯤ ꯊꯕꯛ ꯄꯥꯏꯈꯠꯂꯅꯤꯌ‌ꯣ
ꯍꯣꯏ ꯄꯥꯏꯈꯠꯂꯅꯤ
ꯑꯍ‌ꯣ
ꯊꯔꯣꯏꯒ ꯀꯛꯎꯔꯁꯦꯒ ꯇꯧꯔꯛꯄꯅꯦ ꯑꯗꯨꯗ ꯑꯩꯅ ꯑꯁ ꯉꯥꯛꯇ ꯉꯥꯏꯈꯣ ꯉꯥꯛꯇ ꯇꯤꯡꯖꯔꯤꯁꯅꯨ ꯃꯣꯏꯁꯨ ꯉꯥꯛꯇꯪ ꯏꯪꯖꯔꯤꯁꯅ ꯅꯨꯡꯁꯥ ꯌꯥꯝ ꯁꯥꯏꯕ ꯑꯩ
ꯊꯕꯛꯁꯦ ꯑꯆꯤꯟꯕꯤ ꯉꯥꯛꯇꯅꯤꯅꯦ
ꯃꯥꯅꯦ ꯑꯁ ꯊꯕꯛꯇꯤ ꯌꯥꯝꯃꯟꯗꯅ ꯀꯣꯛ ꯀꯥ ꯌꯨꯡꯉ‌ꯦ ꯏꯕ‌ꯦꯝꯃꯥ ꯑ-ꯍ-ꯍ-ꯍ
ꯑꯗꯨꯗꯤ ꯍꯣꯔꯦꯟ ꯃꯌꯥꯝꯗꯪ ꯊꯣꯡꯉꯅꯤ
ꯑꯥ ꯑꯩꯈꯣꯏ ꯅꯤꯅꯦ ꯍ‌ꯣꯏ ꯂꯩꯌꯦꯕ ꯃꯥ ꯌꯥꯝ ꯍꯩꯕꯅꯦꯕ ꯊꯣꯡꯕ ꯑꯗꯣ ꯃꯥ ꯑ ꯗ꯭ꯌꯨꯇꯤ ꯆꯠꯈꯤꯌ‌ꯦ ꯃꯥ ꯍꯜꯂꯛꯑꯒ ꯊꯣꯡꯉꯒ ꯅꯠꯇ꯭ꯔꯗꯤ ꯑꯩꯈꯣꯏꯅꯒ ꯊꯣꯡꯕ ꯍꯩꯕ ꯍꯥꯏꯗꯤ ꯀꯩꯁꯨ ꯀꯣꯛ ꯍꯥꯏꯗꯤ ꯅꯣꯔꯃꯦꯜ ꯏꯟꯁꯥꯡ ꯑꯃꯒ ꯊꯣꯡꯃꯤꯟꯅꯕꯁꯤ ꯑꯗꯨꯒꯤ ꯄ꯭ꯔꯣꯁꯦꯁꯇ ꯊꯣꯡꯕꯁꯨ ꯌꯥꯗꯦꯗꯅ ꯃꯥꯗꯤ
ꯑ ꯍꯣꯏ
ꯎꯝ
ꯆꯥꯔꯤꯉꯩꯗ ꯍꯥꯎꯅ ꯆꯥꯍꯥꯎꯒꯗꯝꯅꯤ
ꯍꯣꯏ ꯑꯗꯨꯅꯦ
ꯎꯝ
ꯃꯤꯒꯤ ꯂꯝꯗꯅ ꯀꯩꯅꯣ ꯑꯥꯔꯇꯤꯐꯤꯁꯦꯜ ꯅꯣꯡꯒ ꯁꯦꯝꯗꯅ ꯀ‌ꯣꯏꯇꯥ ꯇꯥꯍꯜꯂꯦ ꯑꯩꯈꯣꯏ ꯁꯤ ꯍꯥꯏꯗꯅ ꯀꯩꯅꯣ ꯅꯣꯡ ꯍꯥꯏꯕ ꯅꯣꯡꯁꯦ ꯀꯥꯎꯈ꯭ꯔꯥ ꯈꯪꯗꯦ ꯁꯨꯡꯇꯥ ꯇꯥꯗ꯭ꯔꯦ ꯁꯥꯕꯅ ꯁꯤꯒ‌ꯦ ꯇꯧꯏ
ꯒ꯭ꯌꯥꯟ ꯒ ꯇꯥꯗꯦ
ꯍꯥꯏꯗꯤ ꯆꯤꯡ ꯃꯥꯟ ꯍꯥꯏꯔꯦ ꯃꯌꯥꯝ ꯑꯃ ꯂꯩꯔꯤꯅꯤ ꯅꯠꯇ꯭ꯔꯥ
ꯑꯧ ꯑꯧ
ꯑꯗꯨꯒ ꯎ ꯋꯥ ꯍꯥꯏꯔꯦ ꯑꯗꯨꯝ ꯑꯇꯣꯞꯄ ꯂꯝꯒ ꯌꯦꯡꯗꯔꯗꯤ ꯑꯗꯨꯝ ꯍꯧꯔꯤꯅꯦ ꯑ
ꯃꯥ
ꯄꯣꯄꯨꯂꯦꯁꯟ ꯍꯥꯏꯔ‌ꯦ ꯀꯩꯁꯨ ꯌꯥꯝꯕ ꯅꯠꯇꯦ ꯑꯗꯨ ꯀꯩꯅꯣ ꯑꯁ ꯃꯃꯥꯡꯗꯅ ꯂꯦꯟꯒ ꯄꯣꯗ‌ꯣꯞ ꯄ‌ꯣꯗ‌ꯣꯞ ꯄꯣꯗꯣꯛ ꯌꯥꯝ ꯇꯥꯗꯥꯏꯅꯦ
ꯍꯣꯏ ꯂ‌ꯦꯟ ꯑꯃꯨꯛ ꯇꯣꯏꯕ ꯃꯤ ꯌꯨꯝ ꯀꯥꯏꯅꯗꯅ ꯇ‌ꯦꯛꯅꯗꯅ
ꯑꯁ ꯑꯗꯨꯏ ꯂꯦꯟ ꯇꯥꯕ ꯅꯨꯃꯤꯠꯇꯣ ꯑꯩ ꯏꯅꯥꯎꯄꯥ ꯅꯤꯠ ꯑꯦꯛꯖꯥꯝ ꯊꯥꯕ ꯆꯠꯂꯦꯕꯀꯣ
ꯑꯥ ꯑꯥ ꯑꯥ
ꯃꯥꯁꯦ ꯍꯦꯛꯇ ꯂꯝꯕꯤꯗꯅꯦ ꯊꯧꯔꯤꯕ ꯒꯥꯔꯤꯁꯦ ꯒꯥꯔꯤ ꯑꯆꯧꯕꯗꯤ ꯑꯣꯏꯕ ꯑꯩꯈꯣꯏ ꯏꯅꯃꯥ ꯑꯃꯅ ꯊꯤꯟꯕꯅꯦꯕ ꯌꯥꯗ꯭ꯔꯕ ꯂꯝꯕꯤꯁꯦ ꯆꯠꯄ ꯑꯗꯨꯒ ꯃꯣꯏ ꯑꯦꯛꯖꯥꯝ ꯇꯧꯔꯤꯉꯩꯗ ꯃꯩꯒꯁꯨ ꯃꯨꯠꯂꯦ ꯍꯥꯏꯌꯦꯕ ꯍꯥꯏꯗꯤ ꯌꯥꯝ ꯊꯤꯅ ꯀꯟꯅ ꯇꯥꯗ꯭ꯔꯣ ꯑ
ꯍ‌ꯣ ꯍꯣꯏ
ꯍꯜꯂꯛꯄꯁꯤꯅꯅꯦ ꯄꯨꯡ ꯑꯍꯨꯝ ꯍꯥꯏꯕ ꯀꯔꯤꯗꯣ ꯑꯗꯨꯗꯩ ꯑꯗꯨꯝ ꯄꯨꯡꯃꯝ ꯃꯝꯈ꯭ꯔꯕꯅꯤ ꯀꯩꯀꯥꯥꯁꯦ
ꯑꯣ ꯑꯗꯨꯗꯤ ꯆꯠꯊꯣꯛꯄꯗ ꯅꯨꯡꯉꯥꯏꯇꯦꯀꯣ ꯑꯗꯨꯃꯥꯏꯅ ꯇꯧꯕꯗꯣ
ꯑꯩ ꯄꯨꯟꯁꯤꯗ ꯑꯗꯨꯃꯥꯏꯅ ꯇꯧꯕ ꯑꯝꯇ ꯊꯦꯡꯅꯖꯗ꯭ꯔꯤ ꯄꯨꯔꯥ ꯍꯥꯏꯗꯤ ꯐꯤꯂꯝꯒ ꯃꯥꯜꯂꯦꯌꯦ
ꯃꯥꯅꯤ ꯍꯥꯏꯗꯤ ꯈꯪꯗꯦ ꯌꯥꯝ ꯀꯤꯖꯅꯤꯕꯣ ꯂꯝꯕꯤꯗꯒ ꯂꯩꯔꯤꯉꯩ
ꯎꯝ ꯂꯦꯟꯁꯤꯅ ꯄꯣꯠꯇꯣ ꯄꯣꯇꯣ ꯄꯣꯠꯇꯣꯛ ꯇꯥꯏꯌꯦ ꯑꯗꯨꯒꯅꯦ ꯍꯜꯂꯛꯄ ꯍꯥꯏꯗꯤ ꯂꯧꯕ ꯂꯥꯛꯄꯁꯤꯅꯅꯦ ꯀꯩꯅꯣ ꯇꯧꯕ ꯑꯩꯈꯣꯏ ꯏꯅꯝꯃꯥ ꯑꯃ ꯂꯩꯕ ꯃꯥ ꯁꯦ ꯅꯨꯃꯤ ꯇꯥꯛꯁ ꯃꯥꯏ ꯃꯤꯠꯁꯦ ꯌꯥꯝ ꯁꯣꯛꯑꯦꯕ ꯃꯥꯁꯦ ꯂꯥꯏꯔꯤꯛ ꯌꯥꯝ ꯐꯕꯅꯦꯕ ꯂꯥꯏ ꯑꯗꯨꯝ ꯄꯥꯔ ꯂꯩꯕꯒꯤ ꯃꯥꯥꯏ ꯃꯤꯠꯁꯦ ꯈꯔ ꯁꯣꯛꯄ ꯑꯗꯨ ꯑꯩꯅ ꯅꯨꯃꯤꯗꯥꯡꯒꯨꯝꯕꯁꯦ ꯀꯥ ꯍꯦꯟꯅ ꯍꯥꯏꯗꯤ ꯎꯕꯁꯦ ꯋꯥꯗ ꯋꯥꯖꯕꯗꯣ ꯑꯣꯏꯕ ꯃꯁꯤꯅ ꯒꯥꯔꯤ ꯃꯆꯥ ꯒꯥꯔꯤ ꯑꯆꯧꯕꯁꯤꯁꯨ ꯊꯤꯟꯕꯗ ꯌꯥꯗ꯭ꯔꯕ ꯍꯥꯏꯗꯤ ꯂꯦꯅ ꯄꯨꯂꯞ ꯌꯩꯊꯛꯄꯒꯤ ꯑꯗꯨꯒ ꯃꯥꯁꯤꯅ ꯒꯥꯔꯤ ꯃꯁꯥꯁꯦ ꯇꯧꯔꯒꯅꯦ ꯍꯦꯛꯇ ꯃꯃꯥꯏꯁꯦ ꯐꯔ ꯈꯔ ꯍꯥꯏꯔ ꯊꯧꯔ ꯂꯥꯛꯏ ꯃꯥ ꯍꯥꯏꯅꯤ ꯑꯗꯨ ꯃ ꯃꯥꯅ ꯑꯃꯨꯛ ꯊꯧꯔ ꯍꯜꯂꯤ ꯑꯗꯨ ꯍꯥꯏꯗꯤ ꯄꯨꯡꯃꯝ ꯁꯨꯝ ꯃꯝꯕꯒꯤꯀꯣ ꯌꯥꯝ ꯀꯤꯕ ꯃꯩꯗꯩ ꯀꯩꯩꯗꯩ ꯄꯨꯂꯞ ꯃꯨꯠꯂꯤꯌꯦ ꯑꯗꯨꯏ ꯅꯨꯃꯤꯠꯇꯣ ꯑ ꯒꯥꯔꯤꯗꯨꯒ ꯇꯧꯔꯒꯅꯦ ꯑꯗꯩ ꯍꯥꯏꯗꯤ ꯂꯦꯟꯗꯨꯒꯤꯒ ꯇꯧꯕꯒ ꯄꯨꯡꯃꯝ ꯃꯝꯃꯥꯒ ꯅꯨꯡꯁꯤꯠꯀꯁꯤ ꯎꯔꯨ ꯎꯔꯨ ꯁꯤꯠꯂꯒ ꯌꯥꯝ ꯀꯤꯌꯦ ꯃꯥ ꯍꯥꯏꯅꯦ ꯏꯃꯥꯥ ꯑꯗꯨꯢ ꯅꯨꯃꯤꯠꯇꯣ ꯀ ꯀꯧꯔꯦ ꯍꯥꯏ ꯃꯥ ꯑꯦꯖ ꯅꯅꯤ ꯎꯝ ꯎꯝ
ꯌꯥꯝ ꯀꯟꯈꯤꯕꯥ ꯑꯃꯥ ꯌꯥꯎꯈꯤꯕꯅꯦ ꯈꯪꯗꯦ ꯆꯨꯔꯛꯑꯀꯥꯟꯗꯅ ꯍꯦꯛꯇ ꯃꯊꯣꯡ ꯃꯔꯝ ꯈꯪꯗꯥꯉꯩ ꯇꯧꯔꯛꯀꯅꯤ
ꯎꯝ ꯑꯁ ꯑꯩꯈꯣꯏ ꯌꯨꯝꯁꯤꯗꯤꯅꯦ ꯁꯣꯔꯣꯛ ꯃꯇꯥꯏ ꯑꯣꯏꯕꯒꯤ ꯌꯥꯝ ꯂꯥꯡꯕꯅꯦ ꯒꯥꯔꯤ ꯃꯈꯣꯜ ꯕꯦꯕꯥ ꯕꯦꯕꯥ ꯇꯥꯔꯝꯅꯤ ꯅꯪ
ꯇꯥꯗꯌꯦ
ꯎꯝ ꯎ ꯑꯩꯈꯣꯏ ꯃꯥꯥꯅꯅꯦ ꯑꯁꯤꯗꯅꯦ ꯑꯩ ꯏꯅꯥꯎ ꯅꯨꯄꯥꯥꯟꯅꯦ ꯑꯗꯨꯒ ꯅꯪ ꯅꯃꯥꯟꯅꯕꯤꯒꯤ ꯃꯅꯥꯎ ꯅꯨꯨꯄꯗꯣ ꯃꯣꯏꯒꯤ ꯇꯤꯝ ꯑꯃ ꯂꯩꯌꯦꯕ ꯑꯗꯨꯅ ꯇꯧꯔꯒ ꯀꯛꯆꯤꯡ ꯂꯥꯏꯕ꯭ꯔꯦꯔꯤꯗ ꯃꯣꯏꯁꯦ ꯀꯨꯏꯁ ꯀꯝꯄꯤꯇꯤꯁꯟ ꯑꯃ ꯁꯤꯟꯕ
ꯑꯥ
ꯑꯗꯨꯏꯗꯨꯒꯤ ꯃꯣꯏꯁꯦ ꯂꯥꯏꯐ ꯊꯥꯗꯣꯛꯄꯗꯣ ꯑꯣꯏꯕ ꯑꯗꯨ ꯑꯩꯈꯣꯏ ꯃꯥꯁꯦ ꯀꯟꯅ ꯌꯦꯡꯉꯦꯕ ꯀꯛꯆꯤꯡꯒꯤ ꯑꯗꯨꯝ ꯍꯥꯏꯗꯤ ꯅꯣꯏ ꯑꯦꯝ ꯌꯨꯗꯒ ꯑꯣꯖꯥ ꯑꯣꯏꯕ ꯑꯣꯖꯥꯒꯁꯨ ꯌꯥꯎꯕꯅꯦꯕ ꯃꯣꯏꯁꯤ ꯂꯥꯡꯕꯗꯣ ꯑꯗꯨꯃꯥꯏꯅ ꯇꯧꯔꯒ ꯀꯨꯏꯁ ꯀꯝꯄꯤꯇꯤꯁꯟ ꯁꯤꯜꯂꯦꯕ ꯑꯗꯨꯃꯥꯏꯅ ꯈꯔ ꯈꯔ ꯍꯥꯏꯗꯤ ꯀꯝꯄꯤꯇꯤꯁꯟ ꯀꯩꯀꯥ ꯑꯗꯨꯝꯕꯁꯦ ꯈꯔ ꯇꯧꯗ꯭ꯔꯒꯗꯤ ꯍꯧꯖꯤꯛꯀꯥꯟ ꯑꯉꯥꯡꯈꯩꯁꯦ ꯅꯍꯥꯟꯋꯥꯏꯗꯤ ꯌꯥꯝ ꯇꯧꯗ꯭ꯔꯣ ꯃꯦꯠꯁꯀꯤ ꯀꯝꯄꯤꯇꯤꯁꯟ ꯁꯥꯏꯟꯁꯀꯤꯒ ꯇꯧꯔꯒ ꯑꯜꯗ ꯃꯣꯍꯤ ꯁꯦ ꯅꯝꯕꯗ ꯍꯥꯏꯗꯤ ꯁꯨꯇꯤ ꯊꯣꯛꯅꯔꯛꯄ ꯀꯩꯗꯧꯕ ꯇꯥꯏꯃꯤꯡꯅꯦꯕ ꯃꯣꯏꯁꯦ ꯑꯗ ꯃꯣꯏꯒꯤ ꯇꯤꯝ ꯑꯃ ꯂꯩꯌꯦꯕ ꯑꯗꯨꯃꯥꯏꯅ ꯇꯧꯔꯒ ꯁꯤꯟꯕꯅꯦꯕ ꯍꯧꯖꯤꯛꯀꯤ ꯀꯨꯏꯁꯇꯣ ꯑꯗꯨꯒꯤ ꯇꯧꯗ ꯑꯩꯈꯣꯏ ꯃꯥ ꯀꯟꯅ ꯀꯟꯅ ꯌꯦꯡꯉꯦ ꯑꯗꯨꯅꯅꯦ ꯑꯩꯅ ꯌꯥꯝ ꯂꯥꯛꯉꯥꯝꯅꯦ ꯍꯥꯏꯁꯦ ꯅꯪ ꯋꯥꯔꯤ ꯁꯥꯟꯅꯐꯝ ꯈꯪꯗꯗꯅ ꯕꯥꯂꯥꯞ ꯑꯣꯟꯕꯁꯨ ꯑꯃꯨꯛ ꯂꯥꯛꯑꯦ ꯇꯥꯟꯖꯥꯁꯤꯗ ꯕꯔꯞ ꯌꯣꯟꯕꯁꯨ ꯑꯃꯨꯛ ꯂꯥꯛꯑꯦ ꯈꯣꯠꯇꯣꯛ ꯈꯣꯠꯇꯣꯛ ꯇꯧꯔꯒ
ꯎ ꯎ ꯑꯗꯨ ꯇ꯭ꯔꯦꯟꯗꯤ ꯀꯩꯀꯩ ꯍꯣꯠꯅꯔꯤꯅꯣ
ꯍꯕꯨ꯭ꯔꯣ ꯑꯩꯁꯦ ꯑꯦꯝ ꯑꯦꯜ ꯇꯤ ꯇꯧꯕꯅꯦꯕ ꯑ ꯇꯣ ꯁꯤ ꯑꯦꯛꯖꯥꯝ ꯄꯤꯔꯝꯃꯒ ꯁꯨꯗꯤ ꯌꯥꯝ ꯀꯨꯏꯅꯗꯤ ꯂꯩꯇꯦ ꯇꯨꯋꯜꯐ ꯗꯦꯖ ꯃꯈ ꯇꯅꯦꯕ ꯑꯩꯅ ꯂꯩꯔꯤꯁꯦ ꯑꯗꯣ ꯌꯨꯝꯊꯇꯕ ꯀꯨꯏꯔꯕꯒ ꯑꯃ ꯌꯨꯝ ꯏꯟꯁꯥꯡꯒ ꯌꯥꯝ ꯆꯥꯅꯤꯡꯕꯗꯣ ꯑꯗꯨꯃꯥꯏꯅ ꯇꯧꯕꯒꯤ ꯊꯣꯛꯂꯛꯏꯅꯦ
ꯑ ꯑꯥ ꯑꯗꯨꯗꯤ ꯌꯥꯝ ꯆꯥꯛꯍꯥꯎ ꯌꯥꯔꯅꯤ ꯃꯇꯝꯁꯨ ꯇꯦꯟꯕꯅꯤꯅ
ꯑꯁ ꯑꯗꯨꯅꯦ ꯆꯥꯕꯗ ꯂꯣꯏꯔꯦ ꯑꯗꯨꯅ
ꯆꯥꯅꯤꯡ ꯆꯥꯅꯤꯡꯕ ꯑꯗꯨꯝ ꯐꯖ ꯆꯥꯍꯧꯕ ꯌꯥꯔꯅꯤ
ꯑꯗꯨꯃꯥꯏꯒ ꯍꯥꯏꯅꯕ ꯅꯪꯗꯦꯗ ꯑꯩꯈꯣꯏꯗꯤ ꯑꯗꯣ ꯀꯊꯣ ꯀꯊꯣꯛ ꯁꯦꯝꯃꯒ ꯑꯗꯨꯝ ꯁꯥꯔꯦ
ꯎ
ꯑꯗꯨ ꯆꯥꯅꯤꯡꯉꯦꯒ ꯍꯥꯏꯕꯁꯦ ꯍꯥꯏꯅꯕ ꯅꯪ ꯆꯥꯅꯤꯡꯗꯕ ꯑꯝꯇ ꯂꯩꯇꯕꯒꯤ ꯇꯥꯏꯞ ꯇꯧꯕꯗꯣ
ꯑꯣ
ꯎꯝ
ꯐ ꯄꯥꯝꯖꯕ
ꯎꯝ ꯑꯁ ꯅꯨ ꯅꯨꯄꯤꯁꯤꯁꯨ ꯋꯥꯏꯀꯣ
ꯍꯣꯏ
ꯅꯪꯗꯤ ꯏꯌꯥꯡ ꯀꯪꯉꯕ
ꯀꯪꯅꯤ
ꯑꯁ ꯅꯍꯖꯒꯜ
ꯑꯩꯗꯤ ꯑꯗꯨꯝ ꯂꯣꯏꯔꯒ ꯂꯩꯕ ꯃꯤꯒꯤꯗ ꯑꯩꯗꯤ ꯑꯗꯨꯝ ꯅꯣꯏꯔꯒ ꯂꯩꯕ ꯃꯤꯅꯦ ꯑꯩꯅ ꯍꯦꯛ ꯈꯪꯉꯛꯄꯗꯒꯤ ꯑꯩ ꯏꯌꯥꯡ ꯈꯪꯕ ꯍꯥꯏꯁꯦ ꯈꯪꯗꯦ
ꯍꯣꯏ ꯑꯉꯥꯡ ꯑꯣꯏꯔꯤꯉꯩꯗꯨꯗꯤ ꯐꯣꯇꯣꯗꯒꯗꯤ ꯈꯪꯉꯝꯃꯦ ꯑꯗꯨꯗꯤ ꯍꯦꯟꯅ ꯑꯩ ꯈꯪꯗꯦ
ꯑꯩꯅꯅꯦ ꯍꯦꯛ ꯄꯣꯛꯂꯛꯄꯗꯒꯤꯅꯦ ꯑꯗꯨꯝ ꯌꯥꯡ ꯀꯪꯉ ꯂꯥꯛꯄ ꯍꯟꯇꯛ ꯈꯛꯇ ꯅꯣꯏꯕ ꯑꯗꯨꯅꯅꯦ ꯃꯤ ꯃꯈꯩꯁꯦ ꯑꯩ ꯎꯕ ꯀꯥꯟꯗ ꯅꯣꯏ ꯂꯩꯅꯔꯦ ꯅꯣꯏ ꯂꯩꯅꯔꯦ ꯃꯈꯜ ꯍꯥꯏꯒꯁꯤ ꯌꯥꯎꯔꯦ ꯀꯩ ꯀꯥ ꯍꯥꯏꯕꯗꯣ ꯑꯗꯨꯃꯥꯏꯅ ꯍꯥꯏꯕ ꯇꯧꯕꯗꯤꯅꯦ ꯍꯥꯏꯕꯗꯤ ꯌꯥꯝꯅ ꯆꯥꯕ ꯈꯣꯠꯄꯗꯨꯁꯨ ꯅꯠꯇꯅꯅꯦ ꯑꯦꯛꯁꯔꯁꯥꯏꯁ ꯇꯧꯕꯁꯦ ꯋꯥꯠꯄ ꯁꯨꯇꯧ ꯇꯧꯗꯕ ꯀꯒꯤꯅꯣ ꯍꯥꯏꯔꯕꯗ ꯑꯗꯨꯝ ꯑꯌꯨꯛ ꯍꯧꯒꯠꯂꯅꯤ ꯑꯗꯨꯝ ꯕ꯭ꯔꯦꯛꯐꯥꯁ ꯇꯧꯔꯒ ꯀ꯭ꯂꯥꯁ ꯆꯠꯂꯅꯤ ꯍꯜꯂꯛꯑꯅꯤ ꯆꯥꯛ ꯆꯥꯔꯅꯤ ꯑꯗꯨꯒ ꯑꯗꯨꯝ ꯁꯥꯕꯒꯤ ꯀꯩ ꯍꯥꯏꯅꯤ ꯉꯥꯛꯇꯪꯗꯣ ꯆꯈꯥ ꯇꯣꯛꯑꯒꯁꯨ ꯑꯗꯨꯝ ꯇꯨꯝꯁꯤꯟꯕꯗꯣ ꯑꯗꯨꯃꯥꯏꯅ ꯇꯧꯕ ꯑꯦꯛꯁꯔꯁꯥꯏꯁ ꯇꯧꯕꯒꯤ ꯃꯇꯝꯁꯦ ꯁꯨꯈꯥꯏ ꯈꯥꯏꯗꯣꯛꯇꯕꯗꯣ ꯏꯁꯥꯅ
ꯍꯣꯏ ꯍꯣꯏ ꯑꯗꯨ ꯄꯩꯁ ꯈꯤꯇꯪ ꯇꯧꯔꯗꯤ ꯈꯔꯗꯤ ꯐꯕꯅꯦ ꯑꯩꯁꯨ ꯇꯧꯔꯤꯈꯩꯗꯤ ꯈꯤꯇꯪꯗꯤ ꯐꯩ ꯌꯥꯝ ꯅꯠꯇ꯭ꯔꯒꯁꯨ
ꯎꯝ ꯍꯥꯏꯗꯤ ꯑꯗꯨꯝ ꯋꯥꯋꯥꯛꯀꯤꯡ ꯁꯣꯔꯣꯛꯇ ꯀꯩꯗ ꯀꯨꯆꯠ ꯆꯠꯂꯨꯗ꯭ꯔꯒꯁꯨ ꯑꯗꯨꯝ ꯌꯨꯝꯗ ꯌꯣꯒꯒꯨꯝ ꯑꯕꯥꯏ ꯄꯀꯨꯝꯕ ꯑꯗꯨꯝ ꯇꯧꯖ ꯌꯥꯕꯗꯣ ꯏꯁꯥꯅ ꯇꯧꯗꯕ ꯍꯥꯏꯇꯥꯔꯦ ꯑꯗꯨꯏꯗꯨꯅꯪ ꯑꯁ ꯁꯤ ꯍꯌꯦꯡꯋꯥꯥꯏ ꯂꯥꯏꯅꯥ ꯇꯤꯟꯅꯥꯒꯨꯝꯕ ꯄꯣꯛꯂꯀꯥꯟꯗꯗꯤ ꯑꯃꯨꯛ ꯆꯥꯛꯊꯣꯛꯏ
ꯃꯥꯅꯦꯦ ꯎꯝ ꯄꯣꯛꯂꯛꯄꯒꯤ ꯆꯥꯡꯁꯦ ꯍꯦꯜꯂꯛꯇꯣꯏꯅꯦꯕ
ꯑꯗꯨꯝ ꯀꯩ ꯍꯥꯏꯅꯤ ꯏꯁꯥꯅ ꯑꯦꯛꯁꯔꯁꯥꯏꯁ ꯇꯧꯕꯒꯤ ꯍꯩꯅꯕꯤꯁꯦ ꯊꯝꯈꯤꯗ꯭ꯔꯕꯒꯤ ꯑꯗꯨꯝ ꯅꯣꯡ ꯅꯤꯅꯤꯗꯤ ꯌꯥꯝ ꯏꯟꯇꯔꯦꯁ ꯂꯩꯅꯒ ꯇꯧꯔꯝꯃꯒ ꯑ ꯋꯥꯕ ꯅꯨꯃꯤꯠꯇꯅ ꯇꯧꯗꯕꯤꯗꯣ ꯑꯗꯨꯅꯦꯕ ꯇꯧꯔꯤꯁꯦ
ꯑꯩꯁꯨ ꯌꯥꯝ ꯇꯧꯋꯤ ꯑꯗꯨꯃꯥꯏꯅ ꯋꯤꯛ ꯑꯃꯗꯤ ꯌꯥꯝ ꯐꯖꯅ ꯇꯧꯔꯝꯃꯤ ꯀꯅꯤꯕ ꯀ ꯑꯗꯒꯤ ꯇꯊꯔꯦꯅꯤ ꯇꯊꯔ ꯍꯥꯏꯅꯤꯗ
ꯊꯑꯣꯏꯅꯅꯦ ꯐꯤ ꯇꯤꯡꯉꯒꯅꯦ ꯄꯩꯁꯥ ꯇꯤꯡꯉ ꯆꯠꯈꯤꯕꯗꯨꯅ ꯍꯦ ꯐꯩ ꯑꯗꯨꯝ ꯑꯗꯨꯗꯤ ꯇꯜꯂꯁꯨ ꯇꯟꯅ ꯑꯗꯨꯝ ꯇꯧꯈꯤꯅꯤꯗꯅ
ꯑꯥ
ꯑꯗꯨ ꯅꯠꯇ꯭ꯔꯒꯗꯤ ꯑꯁ ꯏꯁꯥꯅꯒ ꯇꯧꯖꯔꯒ ꯇꯧꯕꯁꯤꯅꯦ ꯋꯥꯕ ꯅꯨꯃꯤꯠꯇ ꯑꯗꯨꯝ ꯇꯣꯛꯑꯦ ꯍꯥꯏꯕ ꯇꯧꯅꯤꯡꯕ ꯅꯨꯃꯤꯠ ꯎꯝ ꯇꯧꯅꯤꯡꯕ ꯅꯨꯃꯤꯠꯁꯤꯗꯅꯦ ꯏꯃꯥ ꯇꯧꯕꯁꯤ ꯇꯧꯕꯁꯦ ꯃꯈꯟ ꯃꯈꯟ ꯀꯌꯥꯔ ꯇꯧꯅꯤꯡꯕꯗꯃꯤꯅ ꯁꯨꯃꯩ ꯇꯧꯋꯤ ꯑꯗꯨꯒ ꯇꯧꯗꯕ ꯇꯟꯈꯤꯕꯗꯩꯗꯤ ꯑꯗꯨꯝ ꯇꯧꯗꯕ
ꯑ ꯆ ꯑꯗꯨ ꯅꯣꯡꯗ ꯆꯒꯖꯔ ꯂꯦꯟꯗꯅꯣ
ꯑꯁ ꯁꯨꯝ ꯊꯤꯟꯖ ꯑꯁ ꯊꯔꯣꯏ ꯀꯛꯁꯦ ꯍꯧꯔꯛꯑꯝꯃꯕꯅꯦ ꯑꯩ ꯑꯗ
ꯑꯣ ꯊꯕꯛꯕꯨꯗꯤ ꯂꯩꯔꯦꯅꯦ
ꯑꯥ ꯊꯔꯣꯏꯈꯛꯁꯦ ꯍꯧꯔꯛꯑꯝꯃꯕꯅꯦ ꯑꯗ ꯑꯩꯅ ꯑꯁ ꯉꯥꯏꯄꯣ ꯊꯔꯣꯏꯗꯨꯁꯨ ꯑꯇ ꯃꯃꯤꯠꯇꯣ ꯄꯥꯡꯖꯔꯤꯁꯅꯨ ꯅꯨꯡꯁꯥꯁꯦ ꯌꯥꯝ ꯁꯥꯔꯦ ꯅꯪꯁꯨ ꯅꯪ ꯊꯕꯛ ꯀꯩꯀꯥꯗꯨ ꯇꯧꯁꯜꯂꯨꯔꯣ ꯑꯩꯁꯨ ꯊꯕꯛ ꯀꯩꯀꯥ ꯈꯤꯇ ꯇꯧꯁꯜꯂꯤꯒꯦ ꯇꯧꯕ ꯌꯥꯕ ꯀꯩꯗꯝꯖꯕ ꯍꯥꯏꯊꯔꯒ ꯑꯩꯈꯣꯏ ꯏꯕꯥꯅꯤꯁꯦ ꯃꯥꯁꯨ ꯍꯣ ꯍꯣ ꯍꯣꯏ ꯏꯀ ꯇꯧꯔꯒ ꯍꯥꯏꯗꯤ ꯄ ꯄꯣꯠ ꯂꯣꯏꯊꯣꯛ ꯈꯔ ꯈꯔꯗꯤ ꯂꯩꯅꯤꯡꯕꯗꯣ ꯎꯝ ꯑꯗꯨꯃꯥꯏꯅ ꯇꯧꯕꯒꯦ ꯅꯪꯗꯤ ꯌꯨꯝꯗ ꯂꯩꯕꯅꯤꯅ ꯑꯁ ꯑꯍꯥꯎ ꯑꯍꯥꯎꯕ ꯆꯥꯅꯤꯡ ꯆꯥꯅꯤꯡꯕꯁꯦ ꯑꯗꯨꯝ ꯆꯥꯔꯝꯃꯦ ꯑꯩꯈꯣꯏꯗꯤ ꯌꯥꯝ ꯇꯥꯡꯅ ꯁꯥꯥꯖ
ꯎ ꯇꯥꯡ ꯆꯥꯝꯃ ꯐꯠꯇ꯭ꯔꯣ ꯈꯪꯗꯦ ꯌꯨꯝꯗꯗꯤ ꯅꯣꯏꯗ ꯑꯩꯁꯨ ꯀꯩꯒꯨꯝꯕ ꯀꯩꯅꯣꯒꯤꯗꯣ ꯈꯜꯂꯗꯤ
ꯎꯝ
ꯑ ꯀꯩꯅꯣꯗ ꯑꯣꯏꯅ ꯂꯩꯖꯝ ꯐꯩ ꯃꯌꯥꯝ ꯄꯨꯟꯅ ꯈꯔ ꯑꯩ ꯁꯤꯗꯗꯤ ꯏꯄꯥꯥꯡꯁꯨ ꯑꯩ ꯑꯩ ꯀꯩꯅꯣꯁꯨ ꯂꯩꯇꯦꯕꯀꯣ
ꯎꯝ ꯎꯝ
ꯍꯧꯖꯤꯟꯈꯩꯁꯤꯗ ꯑꯩꯒ ꯆꯍꯤꯁꯤꯁꯦ ꯌꯥꯝ ꯈꯦꯠꯅꯩꯌꯦꯕ